ꯍꯜꯂꯣ ꯇꯥꯔꯔꯣꯏ ꯏꯇꯥꯎ ꯑꯣ ꯏꯇꯥꯎ ꯅꯨꯡꯉꯥꯏꯔꯕꯥ ꯀꯃꯥꯏꯅ ꯇꯧꯔꯤꯒꯦ
ꯁꯨꯃꯥꯏꯅ ꯑꯩ ꯇꯧꯏ ꯈꯣꯟꯖꯩ ꯇꯥꯗꯕꯨ ꯀꯨꯏꯔꯦꯍꯦ
ꯍꯣꯏꯅꯦ ꯏꯇꯥꯎ ꯑꯗꯨꯅꯤ ꯑꯩꯁꯨ ꯏꯇꯥꯎ ꯍꯥꯏꯗꯤ ꯊꯕꯛ ꯆꯤꯟꯕꯅꯤꯅ ꯋꯥꯔꯤ ꯁꯥꯟꯅꯕꯁꯨ ꯐꯪꯗ꯭ꯔꯦ ꯑꯗꯨꯅ ꯏꯇꯥꯎ ꯍꯥꯏ ꯑꯗꯨꯝ ꯁꯨꯝ ꯅꯤꯡꯁꯤꯡꯉꯛꯇ ꯇꯧꯔꯛꯏꯅꯤ ꯏꯇꯥꯎꯁꯨ ꯅꯤꯡꯁꯤꯡꯕꯤꯔꯛꯇꯕꯅꯤꯅ
ꯑꯦ ꯅꯁꯤꯝꯕꯤꯔꯠ ꯐꯦ
ꯁꯨꯝ ꯋꯥꯔꯤꯌ ꯍꯥꯏꯕ ꯆꯥꯛ ꯏꯁꯤꯡꯁꯨ ꯎꯅꯔꯦ ꯍꯤꯇꯥꯛ ꯅꯪꯗꯤ ꯎꯅꯔꯕꯣ
ꯃꯅꯔ ꯑꯁꯨ
ꯑꯣ ꯀꯔꯤ ꯃꯊꯦꯜ ꯀꯔꯤ ꯃꯊꯦꯜ ꯇꯧꯔꯕ ꯉ ꯁꯤꯗ
ꯍꯋꯥꯏ ꯍꯋꯥꯏ ꯄꯨꯟꯁꯤꯅꯦ
ꯑꯥꯎ ꯑꯩꯣꯏꯗꯤ ꯀꯩꯅꯣꯅꯤꯅ ꯀꯥꯂꯦꯟꯅꯤꯅ ꯀꯩꯅꯣ ꯇꯧꯔꯦ ꯈꯥꯃꯦꯟ ꯑꯁꯤꯟꯕ ꯑꯣꯏꯅ ꯆꯥꯔꯦ ꯅꯨꯡꯗꯥꯡꯁꯨ ꯑꯗꯨꯝ ꯑꯗꯨꯒ ꯑꯃꯒ ꯍꯥꯏꯇꯥꯔꯦ ꯑꯗꯒꯤ ꯃꯣꯔꯣꯛ ꯃꯦꯠ ꯃꯦꯠꯄ ꯑꯃꯒ ꯇꯧꯔꯦ
ꯇꯧꯔ ꯂꯩꯔꯦꯗ ꯑꯩꯈꯣꯏ ꯁꯣꯝ ꯅꯥꯀꯟ ꯁꯣꯝ ꯅꯥꯀꯟꯗ ꯐꯪꯗ ꯂꯩꯔꯦ
ꯁꯥ ꯁꯥꯕꯅꯤꯅꯀꯣ ꯑꯁꯤꯟꯕ ꯀꯩꯗꯧꯕ ꯑꯗꯒꯤ ꯊꯕꯤꯒꯨꯝꯕ ꯀꯩꯒꯨꯝꯕꯁꯨ ꯁꯨꯝ ꯌꯥꯎꯔꯦ ꯍꯥꯏ ꯇꯥꯔꯦ ꯆꯥꯕꯁꯤ ꯄꯛꯅꯕꯅꯤꯅ ꯍꯥꯏꯇꯥꯔꯦ ꯀꯥꯂꯦꯟ ꯃꯇꯝꯅꯤꯅ
ꯃꯥꯅꯤ ꯃꯥꯅꯤ ꯇꯧꯒꯗꯧꯅꯤ ꯑꯗꯣ ꯍꯟꯗꯛꯃꯛꯁꯨ ꯑꯁꯥꯕꯁꯤ ꯅꯣꯡꯖꯨ ꯅꯨꯡꯁꯥꯁꯤ ꯀꯃꯥꯏꯅ ꯇꯧꯒ
ꯑꯁ ꯑꯗꯨꯅꯤ ꯅꯣꯡꯖꯨ ꯅꯨꯡꯁꯥꯁꯤ ꯅꯨꯡꯊꯤꯟ ꯅꯨꯡꯊꯤꯟꯅ ꯁꯥꯔꯤꯕꯀꯣ ꯑꯩꯈꯣꯏꯒꯤ ꯑꯩꯈꯣꯏꯒꯤ ꯁꯅꯥ ꯂꯩꯕꯥꯛ ꯑꯩꯈꯣꯏꯒꯤ ꯀꯩꯅꯣꯁꯦ ꯏꯔꯝꯗꯝꯁꯦ ꯍꯥꯏ ꯇꯔꯦ ꯑꯗꯒꯤ ꯅꯨꯡꯗꯥꯡ ꯅꯨꯡꯗꯥꯡꯅ ꯑꯩꯈꯣꯏꯒꯤ ꯅꯣꯡ ꯇꯥꯕ ꯑꯩꯈꯣꯏꯒꯤ ꯈꯦꯛꯄ ꯂꯥꯎꯕ ꯌꯥꯝ ꯇꯧꯋꯦ ꯍꯥꯏ ꯇꯥꯔꯦ ꯅꯨꯃꯤꯗꯥꯡ ꯅꯨꯃꯤꯗꯥꯡꯁꯦ
ꯑꯣ
ꯑꯗꯨꯅꯤ ꯍꯧꯖꯤꯛ ꯇꯧꯔꯤꯁꯦ ꯑꯗꯣ ꯏꯇꯥꯎꯗꯤ ꯑꯃꯨꯛ ꯑꯩꯈꯣꯏꯒꯤ ꯏꯔꯝꯗꯝꯗ ꯂꯩꯇ꯭ꯔꯅꯤꯅ ꯀꯨꯏꯅ ꯊꯥ ꯑꯃ ꯂꯩꯈ꯭ꯔꯅꯤꯅꯀꯣ ꯑꯩꯈꯣꯏꯒꯤ ꯏꯔꯝꯗꯝꯒꯤ ꯑꯩꯈꯣꯏꯒꯤ ꯍꯋꯥ ꯅꯨꯡꯁꯤꯠꯁꯤ ꯈꯤꯇꯪ ꯊꯦꯡꯅꯕ ꯋꯥꯠꯂꯦ ꯍꯥꯏꯇꯥꯔꯦ ꯅꯍ
ꯅꯦ ꯂꯝ ꯂꯝꯒꯤ ꯂꯝ ꯂꯝꯒꯤ ꯃꯤꯗ ꯅꯠꯇꯦ ꯂꯝ ꯂꯝꯒꯤ ꯍꯋꯥ ꯅꯨꯡꯁꯤꯁꯨ ꯈꯦꯠꯅꯩ ꯍꯥꯏꯗꯨꯅꯤ
ꯃꯥꯅꯤ ꯃꯥꯅꯤ ꯆꯨꯝꯃꯤ ꯆꯨꯝꯃꯤ꯫
ꯅꯨꯃꯤꯗꯥꯡꯗꯅ ꯂꯥꯏ ꯁꯥꯕ ꯁꯥꯕꯗꯤ ꯂꯣꯏꯔꯦ ꯍꯥꯏ ꯀꯥꯟꯅꯗꯦ ꯅꯣꯢ ꯂꯥꯛꯑ ꯈꯪꯅꯤ ꯑꯕꯗꯤ ꯍꯥꯏꯔꯤ ꯍꯥꯏꯖꯤꯅꯦ ꯉꯁꯤ ꯑꯌꯨꯛ ꯑꯌꯨꯛ ꯑꯌꯨꯛꯀꯤꯕꯨ ꯀꯔꯤ ꯏꯟꯖꯥꯡ
ꯑꯌꯨꯛꯀꯤꯁꯤ ꯑꯣ ꯑꯌꯨꯛꯁꯤ ꯉꯁ ꯉꯁꯥꯏ ꯑꯩꯁꯦ ꯑꯩꯈꯣꯏꯒꯤ ꯁꯧꯒ꯭ꯔꯤ ꯑꯣꯏꯅ ꯆꯝꯊꯣꯡ ꯇꯧꯔꯦ ꯍꯥꯏꯇꯥꯔꯦ ꯁꯧꯒ꯭ꯔꯤꯁꯨ ꯑꯗꯨꯝ ꯁꯥꯕꯅꯤꯅ ꯃꯇꯝꯒꯤ ꯄꯪꯅꯕ ꯏꯟꯁꯥꯡꯅꯤꯀꯣ ꯑꯗꯨꯅ ꯑꯗꯨꯝ ꯁꯧꯒꯔ꯭ꯤ ꯑꯣꯏꯅ ꯆꯥꯔꯦ
ꯎꯝ ꯃꯥꯅꯤ ꯃꯥꯅꯤ ꯑꯗꯩ ꯁꯥꯎꯒ꯭ꯔꯤ ꯍꯥꯏꯕ꯭ꯔꯥ ꯑꯗꯒꯤ ꯑꯩꯈꯣꯏ ꯑꯁꯤ ꯑꯁꯤꯟꯕ ꯈꯥꯃꯦꯟ ꯑꯁꯤꯟꯕ ꯑꯗꯒꯤ ꯌꯣꯡꯆꯥꯛ ꯍꯥꯏꯕ ꯃꯣꯏꯁꯤꯗꯤ ꯑꯗꯨꯝ ꯑꯗꯨꯝ ꯍꯥꯏꯗꯤ ꯆꯥꯅꯔꯕ ꯉꯥꯛꯇꯅꯦꯕ ꯏꯟꯁꯥꯡꯁꯦ
ꯍꯣꯏꯅꯦ ꯍꯣꯏꯅꯦ ꯀꯔꯤ ꯑꯍꯥꯡꯕ ꯃꯇꯝ ꯀꯔꯤ ꯀꯔꯤ ꯇꯧꯔꯒ ꯂꯦꯜꯂꯤꯒꯦ
ꯑꯍꯥꯡꯕ ꯃꯇꯝꯁꯤ ꯍꯧꯖꯤꯛꯁꯤ ꯀꯩꯅꯣ ꯇꯧꯕ ꯏꯇꯥꯎ ꯑꯩꯈꯣꯏꯒꯤ ꯑꯩꯁꯤ ꯏꯇꯥꯎꯗꯕꯨꯗꯤ ꯅꯍꯥꯟꯗꯒꯤ ꯑꯩꯅ ꯁꯨꯝ ꯐꯪꯀꯥꯟꯗ ꯋꯥꯔꯤ ꯁꯥꯒꯦꯅ ꯁꯨꯝ ꯂꯩꯕ ꯍꯥꯏꯇꯥꯔꯦ ꯏꯇꯥꯎ ꯑꯩꯁꯤ ꯑꯩꯈꯣꯏꯒꯤ ꯃꯊꯪ ꯆꯍꯤꯗ ꯍꯥꯏꯇꯥꯔꯦ ꯢꯇꯥꯎ ꯑꯩꯈꯣꯏꯒꯤ ꯏꯃꯨꯡ ꯃꯅꯨꯡꯅ ꯍꯥꯏ ꯅꯨꯄꯤ ꯊꯤꯍꯜꯂꯅꯤ ꯍꯥꯏ ꯍꯥꯏꯇꯥꯔꯦ ꯑꯩꯁꯤ ꯑꯗꯨꯃꯥꯏꯅ ꯁꯤꯟꯕ ꯂꯥꯡꯕ ꯈꯔ ꯇꯧꯔꯝꯃꯦ ꯑꯗꯨ ꯍꯣꯏ ꯑꯩꯅꯁꯨ ꯌꯩꯊꯣꯛꯄ ꯅꯨꯉꯥꯏ-ꯌꯥꯗ꯭ꯔꯝꯃꯤꯅ ꯍꯣꯏ ꯍꯥꯏꯅ ꯌꯥꯩꯖꯤꯜꯂꯨꯔꯦ ꯑꯗꯣ꯫ ꯑꯧ ꯂꯥꯏꯕꯛ ꯐꯕ ꯍꯥꯏꯗꯣꯔꯥ ꯀꯩꯅꯣ ꯑꯗꯨꯝ ꯅꯨꯄꯤꯗꯨꯁꯨ ꯍꯥꯏꯇꯥꯔꯦ ꯑꯗꯨꯝ꯫ ꯑꯗꯨꯝ ꯐꯩ ꯍꯥꯏ ꯇꯥꯔꯦ ꯑꯩꯈꯣꯏꯒꯤ ꯃꯤ ꯃꯉꯣꯛ ꯃꯄꯥꯎ ꯐꯕ ꯍꯥꯏꯇꯥꯔꯦ ꯑꯗꯨꯃꯥꯏꯅ ꯇꯧꯕ꯫ ꯏꯇꯥꯎꯗ ꯍꯌꯦꯡ ꯅꯣꯡꯃ ꯁꯛ ꯃꯥꯏꯈꯪ ꯅꯍꯟꯖꯒꯦ ꯍꯌꯦꯡ ꯃꯥꯅꯤ ꯃꯥꯅꯤ ꯑꯗꯣ ꯑꯗꯨꯅ ꯍꯧꯖꯤꯛꯁꯤ ꯌꯨꯝ ꯀꯩ ꯁꯥꯥꯕ ꯀꯩ ꯇꯧꯕꯩꯀꯣ꯫ ꯀꯟꯅ ꯆꯤꯟꯕꯒꯤ ꯃꯇꯝꯅꯤ ꯏꯇꯥꯎ ꯑꯩꯅ ꯅꯣꯡꯃ ꯆꯤꯜꯂꯁꯨ ꯆꯤꯟꯅ ꯍꯥꯏꯇꯥꯔꯦ ꯅꯣꯡꯃ꯫ ꯀꯥꯏꯊꯣꯛꯑꯒ ꯐꯣꯟ ꯇꯧꯔꯛꯏꯁꯤꯅꯤ ꯏꯇꯥꯎꯗ ꯁꯤ ꯍꯥꯏꯒꯦꯒꯤ꯫
ꯃꯥꯅꯦ ꯃꯥꯅꯦ ꯂꯨꯍꯣꯡꯒꯤꯗꯣꯔꯦ ꯍꯥ꯫
ꯃꯥꯅꯦ ꯃꯥꯅꯦ ꯑꯗꯨ ꯏꯇꯥꯥꯎ ꯑꯩꯅ ꯁꯣꯟꯗ ꯍꯥꯏꯗꯤ ꯂꯨꯍꯣꯡꯕꯗꯤ ꯌꯥꯎꯇꯗ ꯌꯥꯗꯦꯀꯣ ꯏꯇꯥꯎ꯫
ꯃꯥꯅꯦ ꯂꯨꯍꯣꯡꯒ ꯃꯇꯨꯡꯗ ꯁꯛ ꯃꯥꯏ ꯁꯛ ꯃꯥꯏ ꯑꯣꯟꯕꯗꯨꯗꯤ ꯇꯧꯒꯟꯁꯦꯍꯦ꯫ ꯃꯤꯅꯒ ꯀꯣꯜ ꯇꯧꯛꯄ ꯄꯥꯏꯕꯤ ꯑꯦ ꯑꯩ ꯊꯕꯛ ꯁꯤꯜꯂꯤ ꯈꯣꯠꯂꯤ꯫
ꯃꯥꯅꯤ ꯃꯥꯅꯤ ꯏꯇꯥꯎ ꯑꯗꯨꯝ ꯑ ꯃꯇꯝ ꯍꯥꯏꯗꯤ ꯋꯥꯠꯂꯤꯉꯩꯗ ꯑꯗꯨꯝ ꯈꯤꯇꯪ ꯂꯨꯍꯣꯡꯗꯧꯕ ꯊꯥ ꯑꯃ ꯑꯅꯤ ꯋꯥꯠꯂꯤꯉꯩ ꯑꯗꯨꯝ ꯌꯥꯔꯗꯤ ꯁꯨꯇꯤ ꯂꯩꯕ ꯍꯥꯏꯇꯥꯥꯔꯦ ꯏꯇꯥꯎ꯫ ꯊꯣꯛꯅꯕ ꯑꯗꯨꯝ ꯇꯧꯔꯒꯀꯣ ꯈꯤꯇꯪ ꯑꯋꯥꯠꯄꯥ ꯈꯤꯇꯪ ꯃꯇꯦꯡ ꯄꯥꯡꯗ꯭ꯔꯗꯤ꯫
ꯑꯦ ꯄꯥꯡꯉꯗꯣꯏꯅꯦ ꯀꯩꯅꯣꯅꯦ꯫ ꯄꯥꯡꯗ ꯌꯥꯔꯕꯅꯤ ꯑꯦ꯫
ꯏꯇꯥꯎꯁꯨ ꯊꯕꯛꯄꯨꯗꯤ ꯆꯤꯟꯕꯨꯗꯤ ꯆꯤꯟꯕ ꯑꯗꯨ꯫
ꯃꯥꯅꯤ ꯑꯦ ꯊꯕꯛ ꯑꯗꯨꯁꯨ ꯑꯩꯒꯤ ꯊꯕꯛꯅꯦ
ꯃꯥꯅꯦ ꯃꯥꯅꯦ ꯆꯨꯝꯃꯦ ꯆꯨꯝꯃꯤ꯫
ꯑꯩꯒꯤ ꯊꯕꯛꯇ ꯑꯩꯒꯤ ꯊꯕꯛ ꯅꯠꯇꯦ ꯑꯩꯒꯤꯁꯨ ꯍꯌꯦꯡ ꯇꯧ ꯇꯥꯔꯗ ꯏꯇꯥꯎꯁꯨ ꯃꯇꯦꯡ ꯄꯥꯡꯒꯗꯣꯏꯅꯤ꯫
ꯃꯥꯅꯦ꯫ ꯃꯥꯅꯦ ꯑꯗꯨꯣ ꯏꯇꯥꯎꯕꯨ ꯍꯧꯖꯤꯛ ꯀꯩꯅꯣ꯫ ꯑꯌꯨꯛꯄꯨ ꯀꯩꯅꯣ ꯇꯧꯕ꯭ꯔꯣ ꯑꯩꯈꯣꯏꯒꯤ ꯏꯇꯥꯎꯒꯤ ꯊꯕꯛꯇꯨꯕꯨ ꯄꯨꯡ ꯑꯌꯨꯛ ꯄꯨꯡ ꯀꯌꯥꯗꯒꯤ ꯆꯠꯀꯦ꯫
ꯑꯌꯨꯛ ꯄꯨꯡ ꯃꯥꯄꯟ ꯃꯥꯄꯟꯗꯩꯅ ꯆꯠꯂ ꯅꯨꯃꯤꯗꯥꯡ ꯋꯥꯏꯔꯝ ꯄꯨꯡ ꯃꯔꯤ꯫
ꯑꯣ ꯑꯗꯨ ꯅꯨꯊꯤꯟꯒꯨꯝꯕ ꯀꯩꯒꯨꯝꯕꯗꯗꯤ ꯑꯩꯈꯣꯏꯒꯤ ꯑ-ꯄꯣꯊꯥꯕꯒꯤ ꯃꯇꯝꯒꯥꯡꯗꯤ ꯃꯣꯏꯅ ꯑꯗꯨꯝ ꯄꯤꯕ꯭ꯔꯥ ꯀꯃꯥꯏꯅ ꯇꯧꯏ꯫
ꯑ-ꯄꯣꯊꯥꯕꯩ ꯃꯇꯝ ꯄꯤꯗ꯭ꯔꯗꯤ ꯑꯈꯣꯖꯨ ꯃꯤꯅꯤ ꯀꯩꯅꯣ꯫
ꯍꯣꯏꯅꯦ ꯍꯣꯏꯅꯦ ꯑꯗꯨꯅꯤ ꯃꯣꯏꯁꯨ ꯄꯨꯔꯞ ꯇꯧꯍꯟꯕꯗꯨꯗꯤ꯫ ꯐꯠꯇꯦꯕ ꯄꯨꯡ ꯑꯃ ꯄꯨꯡ ꯑꯅꯤ ꯑꯃ ꯍꯥꯏꯇꯥꯔꯦ ꯌꯥꯝꯃꯃꯤꯗ ꯄꯨꯡ ꯑꯅꯤꯒꯤ ꯆꯥꯡ ꯍꯥꯏ
ꯑ ꯍꯟꯗꯛ ꯃꯔꯛꯁꯤ ꯏꯇꯥꯎꯁꯤ ꯏꯁꯥ ꯏꯁꯥ ꯈꯔ ꯐꯩ ꯍꯥꯏꯅ ꯇꯥꯏꯗ ꯍꯛꯆꯥꯡꯒ ꯌꯥꯝ ꯁꯥꯟꯅ ꯃꯥꯂꯦꯗ꯫
ꯑ ꯃꯥꯅꯤ ꯃꯥꯅꯤ ꯇꯣ ꯂꯨꯍꯣꯡ ꯂꯨꯍꯣꯡꯗ꯭ꯔꯕꯅꯤꯅ ꯈꯤꯇꯪ ꯍꯥꯏꯇꯥꯔꯦ ꯏꯁꯥꯁꯤ ꯑ ꯍꯛꯆꯥꯡ ꯁꯥꯖꯦꯟ ꯈꯤꯇꯪ ꯍꯥꯏꯗꯤ ꯁꯥꯟꯅꯔꯤ ꯑꯗꯣ ꯂꯩꯇ꯭ꯔꯥꯁꯨ꯫ ꯗꯨꯝ ꯉꯝꯅꯕ ꯍꯥꯏꯇꯥꯔꯦ ꯑꯩꯈꯣꯏꯒꯤ ꯑꯗꯨꯃꯛ ꯊꯣꯛꯎꯗ꯭ꯔꯥꯁꯨ꯫ ꯍꯥꯏꯇꯥꯔꯦ꯫ ꯑꯩꯈꯣꯏꯒꯤ ꯃꯤꯅ ꯌꯦꯡꯉꯥꯟꯅ꯫ ꯑꯈꯣꯏꯒꯤ ꯆꯨꯡ ꯐꯤꯔꯥꯟꯆꯕ ꯍꯥꯏꯗꯨ ꯌꯦꯡꯉꯥꯅ ꯑꯗꯨꯅ ꯑꯁ꯫ ꯂꯩꯇ꯭ꯔꯥꯁꯨ꯫
ꯁꯛꯇꯣꯏꯁꯤ ꯎꯟ ꯁꯤ꯫ ꯁꯛꯇꯣꯏꯁꯤ ꯎꯟ ꯑꯣꯏꯗꯣꯏꯅꯦꯕ꯫ ꯃꯌꯥꯝ ꯃꯥꯡꯗꯨꯗ ꯃꯥꯝꯇꯣꯞꯆꯥ ꯃꯥꯝꯇꯣꯞ ꯫ ꯐꯝꯕ ꯑꯣꯏꯇꯥꯔꯥ꯫ ꯅꯌꯣꯝ ꯆꯨꯝꯅ꯫
ꯑꯗꯨꯅ ꯁꯥꯟꯅꯕ ꯍꯥꯏꯁꯤ ꯍꯧꯖꯤꯛ ꯆꯤꯟꯖꯥꯛꯁꯤ ꯑꯁ ꯐꯖ ꯆꯪꯉꯤꯗꯅ꯫ ꯗꯒꯤ ꯌꯦꯔꯨꯝ ꯁꯪꯒꯣꯝ ꯂꯐꯣꯏꯅ꯫ ꯌꯥꯗꯕ ꯃꯇꯥꯡ ꯂꯥꯛꯄꯅꯤꯅꯀꯣ꯫ ꯑꯩꯈꯣꯏꯅ ꯄꯥꯏꯅꯤꯡꯉꯤꯕ ꯑꯩꯈꯣꯏꯒꯤ꯫ ꯊꯥꯡꯒꯠꯂꯤꯕ ꯌꯣꯠꯇꯨꯒꯤ ꯃꯇꯨꯡꯏꯟꯅ ꯆꯥꯕꯅꯤꯅ ꯑꯁ ꯌꯥꯝ꯫ ꯌꯥꯝ ꯆꯥꯕꯁꯨ ꯀꯥꯟꯗꯕ ꯑꯩꯈꯣꯏꯒꯤ꯫ ꯃꯦꯟ ꯑꯩꯈꯣꯏꯒꯤ ꯆꯥꯡ ꯑꯃꯗ ꯍꯥꯏꯇꯥꯔꯦ꯫ ꯁꯥꯟꯅꯔꯤꯕꯩ ꯄꯥꯏꯔꯤꯕ ꯌꯣꯠꯇꯨꯒ꯫ ꯃꯅꯥꯅ ꯆꯥꯕ꯫ ꯑꯗꯨꯒ ꯁꯥꯟꯅꯕꯅꯤꯅ ꯏꯇꯥꯎ꯫ ꯑꯗꯨꯁꯨ ꯑꯩꯈꯣꯏꯒꯤ ꯅꯥꯀꯟꯗꯒꯤ ꯏꯅꯥꯎ꯫ ꯅꯨꯄꯥ ꯍꯥꯏꯗꯣꯏꯔꯥ ꯑꯩꯈꯣꯏꯒꯤ ꯑꯉꯥꯡ ꯍꯥꯏꯇꯥꯔꯦꯅꯦ꯫ ꯃꯥꯒ ꯁꯟꯅꯃꯤꯟꯅꯕ ꯍꯥꯏ꯫ ꯇꯥꯔꯦ ꯃꯥꯁꯨ ꯑꯗꯨꯝ ꯍꯩꯏꯔꯦ ꯍꯧꯖꯤꯛꯄꯨꯗꯤ꯫
ꯃꯥꯅꯦ ꯃꯥꯅꯦ ꯄꯨꯊꯣꯛꯀꯗꯧꯅꯦ ꯑꯉꯥꯡꯗꯒꯤ ꯍꯧꯔꯒ꯫ ꯄꯩꯁꯥ꯫ ꯍꯥꯏꯗꯤ ꯍꯛꯆꯥꯡ ꯐꯥꯕꯗ ꯅꯠꯇꯁꯨ ꯑꯦꯛꯇꯤꯚ ꯑꯣꯏꯅ ꯂꯩꯅꯕ ꯑꯉꯥꯡ ꯑꯉꯥꯡꯗꯒꯤ ꯍꯧꯔꯒ ꯄꯨꯊꯣꯛ꯫ ꯄꯨꯊꯣꯛꯇꯅ ꯌꯥꯗ꯭ꯔꯦꯕ ꯍꯧꯖꯤꯛꯀꯥꯟ ꯑꯉꯥꯡ ꯃꯈꯩꯁꯦ꯫ ꯃꯌꯨꯝꯗ ꯄꯪꯂꯩ ꯂꯩꯖ ꯂꯩꯔꯦꯕ꯫ ꯍꯛꯆꯥꯡ ꯍꯛꯆꯥꯡꯒꯤ ꯃꯇꯥꯡꯁꯦ ꯃꯣꯏ ꯀꯔꯤ ꯋꯥꯈꯜꯗ ꯑꯝꯇ
ꯃꯥꯅꯤ ꯍꯛꯆꯥꯡ ꯍꯛꯆꯥꯡ ꯃꯅꯤ ꯃꯅꯤ ꯍꯥꯡ ꯍꯛꯆꯥꯡ ꯐꯕꯅ ꯍꯧꯖꯤꯛꯇꯤ ꯂꯟꯅꯤꯅꯀꯣ ꯑꯗꯣ ꯑꯩ ꯅꯥꯗ ꯌꯦꯛꯇꯅ ꯂꯩꯕꯅ ꯐꯩꯗꯅ
ꯁ ꯁ ꯁꯦꯟ ꯀꯌꯥ ꯄ ꯄꯥꯏꯕ ꯦ ꯑꯃ ꯆꯥꯏꯦ ꯑꯩꯕꯨꯛ ꯏꯀꯪ ꯏꯀꯪ ꯀꯪꯉꯒ ꯍꯛꯆꯥꯡ ꯐꯠꯇꯕꯒꯤ ꯃꯁꯥꯗꯣ ꯑꯝꯇ ꯌꯥꯗ꯭ꯔꯦꯕ ꯁꯤ ꯀꯌꯥ ꯄꯥꯏꯗꯁꯨ ꯌꯥ ꯂꯥꯏꯔꯁꯨ ꯏꯀꯨꯏ ꯏ ꯀꯨꯏꯅ ꯍꯤꯡꯉꯁꯦ ꯃꯁꯥ ꯐꯕꯩꯅꯦꯕ
ꯃꯥꯅꯤ ꯃꯥꯅꯤ ꯇ ꯑꯗꯨꯅꯤ
ꯐꯝꯃꯒ ꯊꯕꯛ ꯇꯧꯕ ꯅꯠꯇꯦꯕ
ꯎꯝ
ꯁꯤꯅ ꯄꯥꯏ ꯇ ꯃꯈ ꯀꯩꯁꯤꯦ ꯃ ꯁꯅ ꯍꯛꯆꯥꯡꯗ ꯅꯣꯡꯃꯒ ꯇꯧꯗꯣꯏꯅꯣ
ꯍꯅꯃꯥꯟꯗ
ꯑꯩ ꯇꯧꯒꯦ ꯊꯕꯛꯇꯨꯕꯨ ꯀꯃꯥꯏꯅ ꯇꯧꯔꯤꯒꯦ
ꯀꯩ ꯍꯥꯏꯕꯗꯣ
ꯊꯕꯛ ꯊꯕꯛꯇꯨ ꯀꯃꯥꯏꯅ ꯇꯧꯔꯤꯒꯦ
ꯑꯦ ꯑꯩꯒꯤ ꯊꯛ ꯑꯣ ꯑꯩꯒꯤ ꯊ ꯄꯨꯇꯔꯥꯏ ꯆ ꯑꯗꯨ ꯍꯧꯖꯤꯛꯄꯨꯗꯤ ꯁꯨꯇꯤ ꯂꯩꯕꯒꯤ ꯍꯥꯏ ꯇꯥꯔꯦꯀꯣ ꯑꯩꯈꯣꯏꯒꯤ ꯂꯩꯕꯥꯛꯀꯤ ꯀꯩꯅꯣ ꯇꯧꯕꯅꯤꯅ ꯁꯨꯇꯤ ꯂꯩꯕꯒꯤ ꯈꯤꯇꯪ ꯍꯧꯖꯤꯛꯄꯨꯗꯤ ꯀꯩꯅꯣ ꯇꯧꯔꯤꯦ ꯆꯠꯇꯔꯤ ꯍꯥꯏ ꯇꯥꯔꯦ ꯍꯌꯦꯡ ꯃꯊꯪ ꯊꯥ ꯃꯨꯛꯊꯛꯀꯤ ꯑꯗꯨꯃꯥꯏꯅ ꯇꯧꯔꯒ ꯂꯥꯛꯑꯣ ꯍꯥꯏꯌꯦꯦ ꯑꯗꯨꯃꯥꯏꯅ ꯊꯕꯁꯤꯁꯨ ꯑꯩꯈꯣꯏꯒꯤ ꯌꯥꯝ ꯆꯥꯎꯕ ꯅꯠꯇ꯭ꯔꯁꯨ ꯑꯃꯗꯤ ꯇꯧꯁꯤꯜꯂꯣꯅꯤꯅ ꯍꯥꯏ ꯇꯔꯦꯗꯣ
ꯑꯦ ꯊꯕꯛꯇꯕ ꯆꯥꯎꯕ ꯄꯤꯄ ꯆꯥꯎꯕ ꯄꯤꯛꯄ ꯊꯤꯕ ꯌꯥꯗꯦ
ꯉꯝꯕ ꯉꯝꯗꯕ ꯍꯥꯏꯇꯥꯔꯦ ꯑꯩꯈꯣꯏꯒꯤ ꯉꯝꯅꯕ ꯇꯧꯕ ꯍꯥꯏꯗꯨꯅ
ꯃꯥꯅꯤ ꯑꯉꯝꯕ ꯃꯤꯅ ꯑꯉꯝꯕ ꯃꯤꯅ ꯃꯥꯏ ꯉꯝꯕ ꯊꯥꯛꯄ ꯇꯧꯅꯤ ꯉꯝꯗꯕ ꯃꯤꯅ ꯃꯥ ꯉꯝꯗ꯭ꯔꯁꯨ ꯃꯥꯅ ꯉꯝꯃꯛꯏꯕ ꯊꯥꯛꯇꯕꯨꯗꯤ ꯇꯧꯅꯤ ꯇꯕꯛꯇ ꯆ ꯄꯤ ꯄ ꯂꯩꯩꯇꯦ ꯌꯨꯝ ꯃꯅꯨꯡꯗꯨꯕꯨ ꯐꯖꯅ ꯁꯦꯝꯖꯤꯜꯂꯕ ꯀꯃꯥꯏꯅ
ꯍꯣꯏ ꯑꯗꯨꯏ ꯇꯥꯎ ꯁꯦꯝꯖꯤꯟꯕ ꯍꯧꯖꯤꯛ ꯁꯦꯝꯖꯤꯟꯕ ꯍꯧꯔꯦ ꯑꯁ ꯄꯩꯁꯥꯗꯤ ꯑꯗꯨꯝ ꯆꯪꯉ ꯆꯪꯉꯁꯨ ꯆꯪꯗꯣ ꯍꯥꯏꯗꯤ ꯆꯪꯗꯕ ꯌꯥꯗꯕꯅꯤꯅꯀꯣ ꯑꯗꯨꯝ ꯅꯝꯐꯨꯗ ꯇꯧꯁꯤꯜꯂꯦ ꯍꯥꯏꯇꯥꯔꯦ ꯏꯇꯥꯎ ꯑꯉꯝ ꯑꯉꯝꯕ ꯍꯥꯏꯇꯥꯔꯦ ꯀꯛꯀꯛ
ꯍꯧꯖꯤꯛ ꯁꯦꯟ ꯆꯪꯍꯧ ꯍꯥꯏꯁꯦ
ꯃꯥ ꯃꯥꯅꯤ ꯃꯥꯅꯤ ꯀꯥꯟꯗꯣꯏꯅꯤ ꯆꯪꯕꯁꯤꯅ ꯍꯌꯦꯡꯆꯥꯏ ꯆꯠꯇꯣꯏꯅꯤꯅꯀꯣ
ꯃꯌꯥꯝꯃꯥꯡꯗ ꯆꯣꯞꯄ ꯌꯥꯗꯦꯕ
ꯃꯥꯅꯤ ꯃꯥꯅꯤ
ꯈꯣꯡ ꯈꯣꯡꯗꯣꯛꯄ ꯍꯥꯏꯁꯦ ꯄꯨꯟꯁꯤꯗ ꯑꯃꯨꯛꯇꯪ ꯍꯥꯏꯗꯤ ꯍꯣꯏ ꯑꯅꯤ ꯑꯍꯨꯝꯂꯛ ꯍꯣꯡꯕꯁꯨ ꯌꯥꯎ ꯑꯗꯨꯇꯥꯥꯔꯁꯨ
ꯃꯥꯅꯤ ꯃꯥꯅꯤ ꯃꯥꯅꯤ ꯁꯨꯃꯤ ꯆꯨꯃꯦ ꯎꯝ
ꯏꯖꯠꯀꯤ ꯋꯥꯐꯝꯅꯦꯕ ꯑꯃꯨꯛꯇꯪ ꯊꯣꯛꯄ ꯊꯧꯗꯣꯛꯅꯤ ꯉꯃ ꯗꯨꯅ
ꯃꯥꯟ ꯃꯥꯟ
ꯃꯤꯃꯥꯡ ꯊꯣꯛꯀꯗꯧꯅꯤꯅ ꯈꯔ ꯂꯦꯝꯅ ꯐꯖꯅ
ꯃꯅꯤ ꯃꯥꯅꯤ ꯆꯨꯝꯃꯤ ꯏꯇꯥꯎ ꯑꯗꯨ ꯎꯝ ꯑꯩꯈꯣꯏ ꯍꯧꯖꯤꯛꯇꯤ ꯅꯨꯡꯊꯤꯟꯁꯤꯀꯣ ꯌꯥꯝ ꯁꯥꯔꯦꯕ ꯑꯗꯨꯅꯀꯣ ꯑꯩꯈꯣꯏꯒꯤ ꯏꯇꯥꯎ ꯑꯩꯈꯣꯏꯒꯤ ꯀꯩꯅꯣ ꯑꯩꯈꯣꯏꯒꯤ ꯂꯝꯕꯤ ꯃꯄꯥꯟ ꯍꯥꯏꯇꯥꯔꯦ ꯑꯗꯨꯗ ꯑꯩꯈꯣꯏꯒꯤ ꯎꯍꯩ ꯋꯥꯍꯩ ꯍꯩꯔꯥ ꯈꯔ ꯊꯥꯔꯦꯕ ꯑꯩꯈꯣꯏꯒꯤ ꯑꯩꯈꯣꯏ ꯂꯩꯀꯥꯏꯒꯤ ꯄꯔꯦꯟ ꯑꯩꯈꯣꯏ ꯁꯤꯜꯂꯒ ꯍꯥꯏꯇꯥꯔꯦ ꯀꯃꯤꯇꯤꯒꯤ
ꯃꯥꯅꯤ ꯃꯥꯅꯤ
ꯃꯥꯅꯤ ꯍꯥꯏꯗꯤ ꯍꯩꯅꯧꯒꯨꯝꯕ ꯑꯩꯈꯣꯏ ꯃꯇꯝ ꯃꯇꯝꯒꯤ ꯍꯩ ꯁꯥꯒꯨꯝꯕ ꯑꯗꯒꯤ ꯐꯣꯟꯒꯨꯝꯕ ꯑꯗꯒꯤ ꯌꯥꯝ ꯊꯥꯔꯦꯕ ꯈꯔ ꯍꯩꯔꯥ ꯍꯥꯏꯇꯥꯔꯦ ꯌꯥꯝꯅ ꯆꯥꯗꯨꯕ ꯑꯗꯨ ꯑꯗꯨꯝ ꯍꯧꯖꯤꯛꯄꯨꯗꯤ ꯑꯗꯨꯝ ꯃꯁꯤꯡ ꯐꯥꯔꯝꯃꯤꯅ ꯑꯗꯨꯝ ꯆꯥꯕ ꯍꯧꯅꯅꯤ ꯍꯥꯏꯇꯥꯔꯦ ꯑꯗꯨꯝ
ꯎ ꯃꯥꯅꯤ ꯎꯔ ꯎ ꯎ ꯎ ꯋꯥ ꯊꯥꯕꯁꯨ ꯌꯥꯝ ꯃꯊꯧ ꯇꯥꯕ ꯊꯕꯛꯅꯤ ꯍꯧꯖꯤꯛꯀꯥꯟꯁꯦ ꯎ ꯀꯛꯄꯗꯅ ꯎ ꯀꯛꯄꯗꯅ ꯍꯦꯛ ꯇꯠ ꯊꯕꯛ ꯑꯣꯏ ꯂꯩꯔꯦꯕ
ꯃꯥꯅꯤ ꯃꯥꯅꯤ ꯑꯩꯩꯀꯥꯁꯦ ꯑꯗꯨꯝ ꯍꯥꯎꯔꯦ ꯏꯇꯥꯎ ꯍꯣꯏ ꯁꯥꯕꯅꯤꯅꯀꯣ ꯀꯥꯂꯦꯅꯤꯅ ꯃꯦꯠꯂꯒ ꯑꯃꯨꯛ ꯆꯥꯕ ꯑꯗꯒꯤ ꯀꯩꯅꯣ ꯇꯧꯔꯒ ꯆꯥꯕ ꯍꯥꯎꯔꯦ
ꯍꯧꯖꯤꯛꯁꯨ ꯍꯩꯅꯧ ꯃꯇꯝ ꯅꯠꯇ꯭ꯔꯣ ꯍꯩꯅꯧ ꯐꯪꯕ ꯅꯠꯇ꯭ꯔꯣ
ꯃꯥꯅꯤ ꯐꯪꯉꯦ ꯐꯪꯉꯦ ꯍꯩꯅꯧꯁꯤ ꯃꯇꯝꯕꯨꯗꯤ ꯑꯗꯨꯝ ꯑꯣꯏꯔꯦ ꯍꯥꯏ ꯇꯔꯦ ꯑꯣꯏꯕ ꯍꯥꯏꯁꯤ ꯍꯧꯖꯤꯛ ꯑꯗꯨꯝ ꯍꯣꯏ ꯑꯗꯨꯝ ꯈꯔ ꯀꯩꯅꯣ ꯇꯧꯔꯦ ꯍꯥꯏ ꯇꯥꯔꯦ ꯏꯇꯥꯎ
ꯃꯥꯅꯦ ꯃꯥꯅꯦ ꯇꯧꯒꯗꯧꯅꯦ ꯍꯩ ꯔꯥ ꯊꯥꯕ ꯍꯩ ꯔꯥ ꯊꯥꯕ ꯍꯩ ꯔꯥꯗ ꯅꯠꯇ꯭ꯔꯁꯨ ꯑꯇꯣꯞꯄ ꯎ
ꯃꯥꯅꯤ ꯍꯧꯖꯤꯇꯤ ꯃꯥꯅꯤ ꯃꯥꯅꯤ ꯀꯥꯟꯅꯩ ꯑꯩꯈꯣꯏꯒꯤ ꯇꯤꯟ ꯌꯥꯎꯕ ꯑꯩꯈꯣꯏꯒꯤ ꯇꯤꯟ ꯍꯤꯗꯥꯛ ꯀꯥꯞꯄ ꯑꯗꯨꯝꯕ ꯍꯩꯔꯥ ꯅꯥꯠꯇꯕꯅꯤꯅꯀꯣ
ꯎꯝ ꯁꯦꯡꯅ ꯊꯥꯕꯅꯤꯅ ꯑꯇꯩ ꯎ ꯊꯥꯕꯗ ꯀꯥꯟꯅꯗꯦ ꯍꯥꯏꯕꯩ ꯅꯠꯇꯕ ꯑꯇꯩ ꯎꯗꯣ ꯍꯩ ꯔꯥꯗ ꯍꯥꯏꯗꯨꯗꯤ ꯃꯍꯩ ꯄꯥꯜꯂꯛꯄꯗ ꯑꯩꯍꯣꯏꯅꯥ ꯆꯥꯕ ꯌꯥꯏꯌꯦꯕ
ꯍꯣꯏ ꯍꯣꯏ ꯃꯥꯅꯤ ꯃꯥꯅꯦ ꯆꯨꯝꯃꯤ ꯆꯨꯝꯃꯤ ꯏꯇꯥꯎ ꯍꯣꯏ ꯏꯇꯥꯎ ꯋꯥꯔꯤꯁꯨ ꯅꯨꯡꯉꯥꯏ ꯏꯇꯥꯎ ꯉꯁꯤꯗꯣ ꯑꯩꯈꯣꯏ ꯑꯩꯈꯣꯏꯒꯤ ꯍꯣꯏꯣꯏ ꯃꯥꯅꯤ ꯃꯥꯅꯤ ꯏꯇꯥꯎ ꯌꯨꯝꯒꯤ ꯊꯕꯛ ꯈꯤꯇꯪ ꯃꯇꯦꯡ ꯇꯧꯔꯨꯒꯦꯀꯣ ꯏꯇꯥꯎ ꯍꯣꯏ ꯊꯝꯃꯦ ꯊꯝꯃꯦ ꯏꯇꯥꯎ